ꯑ ꯀꯌꯥ
ꯍꯥ
ꯀꯩꯅꯣ ꯌꯥꯝ ꯇꯞꯄꯦꯅ ꯇꯕ ꯑ ꯌꯥꯀꯣ ꯀꯤꯃꯗ ꯇꯥꯗꯕꯩ ꯗꯦꯇꯨꯗꯣ
ꯑꯩꯉꯣꯟꯗ ꯅꯪ ꯇꯄꯩ ꯇꯔ ꯇꯧ
ꯇꯞꯄꯦ ꯑꯣꯈꯦꯏ ꯌꯥꯔꯦ ꯌꯥꯔꯦ ꯏꯔꯐꯤꯁ ꯍꯞꯄꯥ ꯁꯅꯥ ꯀꯩ ꯍꯥꯏꯅꯔꯒꯦ
ꯐꯩꯩꯅꯣꯖ
ꯅꯪꯒꯤ ꯋꯥꯔꯤꯗꯣ
ꯀꯩꯅꯣ ꯅꯪ ꯄꯠ ꯄꯠ ꯇꯠꯂꯦ
ꯅꯪ ꯋꯥꯔꯤꯗꯣ ꯀꯩꯀꯩ ꯍꯥꯏꯅꯔꯒꯦ ꯍꯥꯏꯕ
ꯑꯩ ꯋꯥꯔꯤꯗꯣ ꯑꯦꯄ꯭ꯂꯤꯀꯦꯁꯟ ꯑꯃ ꯏꯔꯛꯑꯣ ꯍꯥꯏꯔꯦ ꯏꯔꯒ ꯊꯥꯖꯤꯜꯂꯒ ꯃꯉꯥꯏꯔꯦ ꯑꯩꯁꯦ ꯉꯁꯤ ꯑꯦꯄ꯭ꯂꯤꯀꯦꯁꯟꯁ ꯌꯥꯔꯗꯤ ꯍꯣꯔꯦꯟ ꯁꯠ ꯂꯥꯎ ꯂꯥꯛꯑꯒ ꯑꯦꯄ꯭ꯂꯤꯀꯦꯁꯟꯗꯨ ꯄꯤꯔꯝꯕ꯭ꯔ ꯀꯩꯅꯣ ꯇꯧꯔꯒꯦ ꯇꯧꯒꯅꯤ
ꯎꯝ
ꯐꯗꯨꯒ ꯌꯥꯔꯗꯤ ꯑꯗꯨꯗ ꯌꯥꯔꯗꯤ ꯌꯥꯔꯦ ꯑꯩꯩꯗꯤ ꯂꯩꯗꯅ
ꯅꯪ ꯀꯩꯖꯥꯡ ꯊꯣꯡꯉꯤꯕ ꯍꯧꯖꯤꯛ
ꯑ ꯊꯣꯡꯕ ꯍꯧꯗ꯭ꯔꯤꯗ ꯎꯁꯣꯏ ꯏꯔꯣꯟꯗꯣꯢꯕ
ꯑꯦ ꯄꯩꯁꯥꯗꯣ ꯑꯩ ꯊꯥꯔꯛꯀꯦ ꯇꯧꯕꯅꯦ ꯂꯨꯄꯥ ꯂꯤꯁꯤꯡ ꯑꯍꯨꯝ ꯍꯥꯟ ꯊꯥꯔꯛꯀꯦ ꯌꯥꯕ꯭ꯔꯥ
ꯌꯥ ꯑꯥꯏꯅꯉ ꯊꯉꯅ
ꯅꯠꯇ ꯑꯩ ꯃꯤ ꯁꯦꯟꯗꯣꯟꯅ ꯈ꯭ꯋꯥꯡ ꯀꯣꯏꯔꯦꯅꯦ ꯅꯪꯕꯨ
ꯀꯅꯥꯅꯥꯏ ꯇꯣꯂꯦ ꯑ ꯇ
ꯖꯌꯥꯒꯤꯁꯨ ꯂꯨꯄꯥ ꯆꯥꯝꯃꯉꯥꯃꯨꯛ ꯇꯣꯜꯂꯦ ꯑꯣꯔꯤꯐ꯭ꯔꯦꯝꯒꯤ ꯑꯩ ꯄꯩꯁꯥ ꯂꯩꯇ꯭ꯔꯒꯅ ꯖꯌꯥ ꯖꯌꯥ ꯑꯩ ꯂꯤꯞ ꯏꯁꯇꯤꯛ ꯑꯃ ꯂꯩꯕ ꯑꯥ
ꯑ
ꯑꯦ ꯅꯣꯛꯇꯨ ꯅꯪꯁꯦ ꯑꯩꯉꯣꯟꯗ
ꯅꯪꯁꯤ ꯅꯣꯛꯄ ꯌꯥꯔꯣꯏ ꯆ
ꯌꯥꯗꯞ
ꯍꯪꯒꯣꯏꯔꯦꯗ
ꯍꯪꯒꯣꯢꯌꯦꯅꯦ ꯂꯩꯀꯥꯏ ꯁꯥꯔꯥ ꯁꯥꯗꯣꯏꯅꯤ ꯐꯖ ꯐꯖ ꯉꯥꯡꯉꯨ ꯀꯣ
ꯑꯦ ꯀꯩꯗꯧꯔꯒꯦ ꯀꯤꯕ꯭ꯔꯅ
ꯀꯥꯔꯟ ꯇꯨꯔꯟ ꯉꯥꯡꯉꯛꯀꯅꯣ
ꯔꯤꯃꯦꯟꯅꯤꯡ ꯑꯥ ꯌꯥꯔꯦ ꯌꯥꯔꯦ
ꯅꯣꯏꯅꯦ ꯑꯇꯩ ꯀꯩꯀꯥ ꯆꯥꯊꯣꯛꯇꯕ꯭ꯔꯣ ꯀꯩꯝꯇ
ꯌꯦꯝ ꯉꯁꯥꯏ ꯑꯌꯨꯛ ꯉꯟꯇꯥꯅ ꯊꯕꯛ ꯀꯩꯅꯣ ꯀꯩꯀꯩ ꯁꯦꯝꯕꯒꯤ
ꯀꯔꯤ ꯀꯩ ꯀꯩꯁ ꯃꯗꯤ
ꯃꯣꯏꯒꯤ ꯀꯣꯂꯦꯖꯇ ꯄꯨꯅꯤꯡꯉꯥꯏꯒꯤ ꯂꯤꯁꯤꯡ ꯑꯍꯨꯝ ꯀꯥꯞꯈ꯭ꯔꯕꯅꯦꯕꯀꯣ ꯄꯩꯁꯥꯗꯣ ꯑꯗꯨꯒ ꯄꯩꯁꯥꯁꯦ ꯎꯝ ꯌꯥꯔꯦ ꯌꯥꯔꯦ ꯊꯥꯎꯒꯤꯜꯄ ꯆꯥꯝꯃꯝꯁꯨ ꯄꯤꯗ ꯋꯥꯠꯂꯦꯅꯦ ꯑꯩꯅ ꯀꯩꯅꯣ ꯑꯦ ꯅꯪꯌꯥꯝꯅ
ꯅꯪꯒꯤ ꯑꯩ ꯑꯩꯅ ꯁꯤꯡꯖꯨꯒꯤꯦ ꯅꯪꯒꯤ ꯂꯨꯄꯥ ꯆꯥꯕꯗ ꯁꯤꯡꯗꯧ ꯋꯥꯗꯕꯅꯦ
ꯀꯣꯡꯅꯔꯁꯤꯗꯅ ꯑꯗꯨꯗꯤ ꯄꯨꯂꯥ ꯌꯥꯔꯒꯗꯤ ꯂꯤꯁꯤꯡ ꯇꯔꯥ ꯂꯦꯝꯃꯤꯁꯤꯁꯨ ꯀꯣꯛꯅ ꯑꯦ ꯑꯊꯨꯕ ꯃꯇꯝꯗ ꯄꯤꯔꯛꯅꯕ ꯇꯧꯒꯦ ꯑꯊꯨꯕ ꯃꯇꯝꯗ ꯄꯤꯔꯛꯅꯕ ꯇꯧꯒꯦꯕ ꯣ ꯀꯣ ꯉꯔꯥꯡ ꯇꯨꯏꯁꯟ ꯄꯩꯁꯥ ꯄꯤꯔꯛꯑꯦꯕ ꯑꯗꯨ ꯇꯒꯤ ꯉꯥꯏꯔꯒꯦ ꯑꯩꯁꯨ ꯄꯩꯁꯥꯁꯦ ꯇꯨꯏꯁꯟꯒꯤ ꯀꯩꯅꯣ ꯇꯧꯕꯁꯦ ꯃꯥ ꯑꯩ ꯑꯦꯀꯥꯎꯟꯗ ꯍꯣꯔꯦꯟ ꯄꯩꯁꯥ ꯑꯩ ꯑꯦ ꯇꯤ ꯑꯦꯝ ꯄꯤꯟ ꯁꯦꯝꯃꯦ
ꯏꯁ ꯐꯔ
ꯑꯣꯗ ꯇꯨ ꯊꯥꯎꯟ ꯇ꯭ꯋꯇꯤ ꯁꯕꯦꯟꯕꯨꯨꯛꯀ ꯑꯅꯧꯕ ꯑꯃꯨꯛ ꯑꯦꯄ꯭ꯂꯥꯏ ꯇꯧꯣꯏ ꯇꯨ ꯊꯥꯎꯟ ꯇ꯭ꯋꯇꯤ ꯁꯚꯦꯟꯕꯨ ꯈꯛꯇꯪꯅꯦ ꯑꯩꯒꯤ
ꯀꯩꯒꯤꯅꯣ ꯍꯥꯟꯅ ꯇꯨ ꯊꯥꯎꯖꯟ ꯀꯌꯥꯗꯒꯤ ꯄꯥꯏꯕ
ꯑꯍꯥꯟꯕꯒꯤꯗꯨꯅ ꯑꯩ ꯑꯦꯇꯦꯝꯗꯣ ꯑꯅꯤꯔꯛ ꯁꯨꯔꯕꯅꯦ ꯀ ꯑꯦꯇꯤ ꯑꯦꯝ ꯁꯨꯕꯗꯤ ꯐꯖ ꯌꯥꯝ ꯀꯨꯏꯅ ꯄꯤꯟ ꯁꯦꯝꯕꯤꯗꯕꯤ ꯊꯝꯃꯨꯔꯦꯗꯅ ꯆꯍꯤꯕꯨ ꯐꯅꯌꯥꯝ ꯌꯥꯝꯃꯝꯒꯅꯤ ꯑꯗꯣ ꯅꯧ ꯖꯦ ꯌꯦ ꯂꯤꯖ ꯑ ꯑꯅꯧꯕꯁꯦ ꯚꯦꯂꯤꯠꯁꯦ ꯇꯨ ꯊꯥꯎꯖꯟ ꯇ꯭ꯋꯦꯟꯇꯤ ꯁꯚꯦꯟꯗ ꯎꯠꯂꯣꯏꯗꯣꯏꯅꯦꯕ ꯐꯅꯌꯥꯝ ꯀꯨꯏꯅ ꯁꯤꯖꯤꯟꯅꯕꯤꯌꯨꯗꯒ ꯑꯔꯤꯕꯁꯦ ꯍꯨꯟꯗꯣꯛꯈ꯭ꯔꯁꯤꯔ
ꯁꯤꯔ ꯂꯣꯏꯈ꯭ꯔꯗꯤ ꯀꯩꯗꯧꯔꯅꯤ
ꯄ꯭ꯔꯣꯝ ꯅꯨꯡꯒ ꯑꯝꯇ ꯊꯥꯥꯁꯦꯅꯦ ꯑꯩ
ꯑꯗꯨꯝ ꯊꯝꯃꯨ ꯀꯩꯗꯧꯔ ꯀꯥꯏ ꯍꯨꯝꯗꯧ ꯀꯦꯅꯣ
ꯍꯨꯟꯗꯣꯛꯅꯤꯡꯕ
ꯎꯝ ꯂꯪꯒꯔ ꯑꯣꯏ ꯑꯗꯨꯗꯤ
ꯏꯟꯇꯔꯅꯦꯁꯅꯦꯜ ꯀꯥꯔ ꯀ꯭ꯔꯦꯗꯤꯠ ꯀꯥꯔꯠ ꯑꯣꯟꯕꯁꯦ ꯀꯔꯤꯗꯩ ꯑꯣꯟ ꯀꯃꯥꯏꯅ ꯑꯣꯟꯕꯅꯣ ꯈꯪ
ꯀꯦꯗ ꯆꯦ ꯀ꯭ꯔꯦꯗꯤꯠꯁꯤ ꯄꯩꯁꯥ ꯀꯩꯅꯣ ꯌꯥꯝ ꯇꯣꯏꯅ ꯀꯩꯅꯣ ꯇꯧꯈ꯭ꯔꯗꯤ ꯄ꯭ꯔꯖꯤꯠꯁꯦ ꯀꯥꯟꯅꯗꯒꯨꯝ ꯇꯧꯅꯤꯕ
ꯀꯥꯟꯅꯩꯌꯦ ꯍꯥꯏꯗꯤ ꯏꯃꯥꯔꯖꯦꯟꯁꯤꯒꯤ ꯁꯤꯖꯤꯟꯅꯅꯤꯡꯉꯀꯥꯟꯗꯗꯤ ꯃꯣꯏ
ꯍꯣꯏ ꯑꯗꯨꯒꯨꯝꯕꯒꯤ ꯇꯣꯏꯅ ꯁꯤꯖꯤꯟꯅꯗꯧꯕ ꯂꯩꯔꯒꯗꯤ ꯀꯩꯁꯨ ꯀꯥꯏꯗꯦꯕ ꯑꯗꯣ ꯑꯩꯈꯣꯏꯗꯗꯤ ꯀꯩꯁꯨ ꯑꯗꯨꯃꯥꯏꯅ ꯆꯥꯎꯅ ꯈꯣꯠꯅ ꯁꯤꯖꯤꯟꯅ ꯒꯤ ꯍꯧꯖꯤ ꯏꯃꯥꯔꯖꯦꯟꯁꯤ ꯍꯥꯏꯁ ꯀꯩꯁꯨ ꯀꯩꯅꯣ ꯇꯧꯕꯗꯣ ꯂꯩꯇꯦꯗꯅ ꯑꯗꯨꯒꯤ ꯋꯥꯅꯤꯗ ꯄꯩꯁꯥ ꯑꯗꯨꯝ ꯗꯔꯀꯥꯔ ꯍꯥꯏꯗꯤ ꯊꯥ ꯇꯤꯡꯒꯤ ꯑꯗꯨꯝ ꯑꯌꯥꯝꯕ ꯁꯤꯖꯤꯟꯅꯕ ꯃꯤ ꯍꯥꯏꯗꯤ ꯀꯃꯜ ꯑꯗꯣ ꯑꯗꯨꯒꯨꯝꯕ ꯑꯣꯏꯔꯗꯤ ꯑꯗꯨꯝ ꯀꯥꯟꯅꯕ
ꯁꯤꯖꯤꯟꯅꯗꯣꯏꯅꯦ ꯑꯩ
ꯑꯣ
ꯄꯩꯁꯥ ꯍꯧꯖꯤꯛ
ꯄꯩꯁꯥꯗꯤ ꯊꯣꯛꯇ꯭ꯔꯦ ꯄꯩꯁꯥ ꯇꯥꯟꯇ ꯌꯥꯔꯣꯏꯕꯤ ꯑꯃꯨ
ꯑꯗꯨꯗꯅꯦ
ꯀꯩꯗꯧꯔꯣ ꯇꯥꯟꯁꯤꯒꯦ ꯄꯩꯁꯥꯖꯦ
ꯐꯣꯟ ꯐ ꯆꯅꯁꯤꯗꯤ
ꯍ
ꯁꯤꯦ ꯄꯩꯁꯥꯗ ꯔꯝ ꯇꯥꯇꯔ ꯄꯣ ꯋꯥꯔ ꯃ ꯆꯠꯂꯁꯔ
ꯐꯕꯖꯥꯅꯤ ꯑꯗꯨꯅ
ꯑ
ꯑꯩꯖꯦ ꯑꯩ ꯀꯩꯅꯣ ꯎꯠꯇꯤ ꯊꯣꯡꯈ꯭ꯔꯦ
ꯎꯇꯤ
ꯑꯥ
ꯀꯁꯦ
ꯇꯥꯏ ꯃꯪꯒꯟꯒ ꯀꯩꯅꯣꯒ ꯅꯥꯀꯨꯞꯄꯤꯒ
ꯍꯧꯗꯤ ꯆꯥꯅꯤ ꯏꯔꯥꯡꯁꯤꯔ
ꯏꯟꯖꯥꯡ ꯂꯩꯇꯕꯩ ꯊꯣꯡꯖꯤꯜꯂꯤꯅꯦ ꯅꯪꯕꯨ
ꯑꯂꯦꯗ ꯅꯪ ꯆꯃꯁꯤꯗ
ꯏꯕꯦꯝꯃ ꯎꯔꯤꯕꯣꯛ ꯅꯨꯡꯔꯤꯕꯣꯛ ꯀ ꯌꯧꯔꯨꯔꯦ ꯑꯣꯖꯥ ꯑꯣꯖꯥ ꯎꯅꯕ ꯎꯝ
ꯎꯔꯤ ꯄꯣꯞꯇꯗꯤ ꯀꯅꯥꯎꯖ
ꯑꯣꯖꯥ ꯃꯈꯣꯟ ꯃꯅꯤ ꯃꯈꯣꯟ ꯃꯅꯤ ꯃꯨꯛ
ꯑꯣ ꯃꯥ ꯎꯔꯤꯄꯣꯛꯇ ꯂꯩꯕ꯭ꯔꯣ
ꯀꯩꯅ
ꯎꯔꯤꯄꯣꯛ ꯇ ꯔꯨꯃꯕ ꯎꯔꯤꯄꯣꯛ ꯀꯗ ꯋꯥꯏꯗ
ꯑꯆꯝꯀ
ꯑꯣ ꯑꯗꯦ ꯍꯂ
ꯎꯝ
ꯆꯪꯉꯕ ꯌꯥꯗ꯭ꯔꯣ ꯑꯩꯈꯣꯏꯗ ꯑꯗꯨꯗꯤ
ꯀꯥꯏꯗꯏꯅ ꯍꯦ ꯐꯕ ꯍꯟꯗ꯭ꯔꯗꯤ ꯌꯥꯔꯣꯏ ꯊꯕꯤꯛꯇꯣ
ꯎ ꯐꯔ ꯐꯣ
ꯍ ꯂꯩ ꯃꯤꯅ ꯂꯩ ꯃꯁꯤꯄꯥꯁ ꯀꯩꯃꯇ ꯆꯠꯂꯣꯏ ꯇꯨꯏꯁꯟ ꯆꯠꯇꯧ ꯃꯉꯥꯏꯔꯦ
ꯆꯠꯅꯤꯡꯉꯥꯏ ꯂꯩꯇꯦ ꯑꯩꯁꯦ ꯍꯣꯔꯦꯟ ꯌꯥꯔꯗꯤ ꯐꯠ ꯂꯥꯎꯅ ꯑꯗꯨꯝ ꯊꯤꯟꯕ ꯂꯥꯛꯑꯒꯗꯤ ꯆꯪꯉꯛꯀꯦ ꯄꯨꯡ ꯀꯌꯥꯗꯅꯣ ꯅꯪ ꯇꯨꯏꯁꯟꯗꯣ
ꯑꯍꯨꯝꯗ
ꯑꯔꯦ ꯄꯨꯔꯠ ꯆꯂꯦꯀꯣ ꯅꯪꯗ
ꯆꯠꯂꯦ ꯑꯩ ꯒꯥꯔꯤ ꯄꯨꯅꯤꯡꯗ꯭ꯔꯕꯅꯤ ꯈꯣꯡꯅ ꯑꯣꯏꯅ ꯆꯠꯅꯤꯡꯉꯕꯅꯤ
ꯌꯥꯝ ꯀꯟꯅ ꯂꯥꯛꯄ ꯅꯠꯇꯅꯤꯅ ꯀꯩꯁꯨꯕꯗꯤ ꯀꯥꯏ ꯀꯗ ꯍ ꯅꯠꯇ꯭ꯔꯥ ꯍ
ꯑꯩ ꯍꯟꯗꯛ ꯖꯌꯥꯏ ꯑꯣꯏꯔꯤ ꯐ꯭ꯔꯦꯝ ꯌꯣꯟꯕꯤꯕꯒꯤ ꯄꯩꯁꯥꯁꯦ ꯐꯅꯌꯥꯝꯗꯤ ꯇꯣꯡꯕꯅꯦ ꯑꯗꯨꯏꯁꯨ ꯂꯣꯏ ꯁꯤꯖꯤꯟꯅꯩ ꯊꯣꯛꯈꯤꯕ ꯑꯝꯇ ꯌꯥꯗ꯭ꯔꯦ
ꯑ
ꯇꯥꯗ꯭ꯔꯥ
ꯀꯩ ꯍꯥꯏꯅꯣ
ꯑꯣꯔꯤꯐ꯭ꯔꯦꯝꯒꯤ ꯄꯩꯁꯥꯗꯣ ꯈꯔꯗꯤ ꯐꯪꯕꯅꯦ ꯑꯗꯨ ꯌꯥꯒꯤꯗ꯭ꯔꯥ ꯍꯥꯏꯕ
ꯀꯩ ꯇꯧꯔꯒꯦ
ꯂꯣꯏꯁꯤꯟꯈ꯭ꯔꯦ ꯍꯥꯏꯕ
ꯀꯗꯥꯏꯗ ꯂꯣꯏꯁꯤꯜꯂꯨꯔꯒꯦ
ꯑꯦ ꯁꯤꯖꯤꯟꯅꯔꯤ ꯃꯌꯥꯝꯁꯤꯗꯤ
ꯅꯪ ꯍꯣꯁꯇꯦꯜꯒꯤꯗꯣ ꯀꯌꯥꯅꯣ ꯊꯤꯕꯗꯣ
ꯁꯤꯗ ꯍꯥꯏꯕ ꯌꯥꯗꯦ
ꯍ ꯃ ꯁꯣꯔꯤ
ꯎꯝ ꯊꯕꯛ ꯀꯧꯈꯤꯕꯁꯤꯅ ꯀꯧꯈꯤꯕꯁꯤꯅ ꯉꯥꯏꯈꯣꯀꯣ ꯑꯃꯨꯛꯀ ꯊꯝꯃꯒ ꯇꯧꯔꯛꯀꯦ ꯌꯥꯕꯦꯟꯒꯦ